ꯑꯣ ꯍꯂꯣ
ꯇꯔꯥꯕꯣ ꯑꯣ ꯇꯔꯦ ꯇꯔ
ꯍ
ꯑꯦꯦ
ꯇꯄꯤ ꯉꯁꯤꯗꯤ ꯉꯁꯤꯁꯦ ꯀꯩꯅꯣ ꯑꯪ ꯀꯩꯅꯣ ꯆꯝꯐꯨꯠ ꯍꯋꯥꯏ ꯊꯣꯡꯕ ꯑꯃꯅꯦ ꯀꯥꯡꯁꯣꯏ ꯑꯣ ꯉꯔꯥꯡ ꯈꯨꯣꯏꯕꯦꯝꯍꯣꯏꯗꯒꯤ ꯃꯣꯏ ꯑꯣꯛꯀꯁꯟꯒ ꯄꯨꯂꯞ ꯌꯥꯟꯁꯤꯜꯠꯂꯒ ꯊꯣꯡꯉꯦꯅ ꯇꯧꯔ ꯆꯥꯏ ꯑꯗꯨꯒ ꯍꯥꯎꯔꯦ
ꯑꯣ ꯌꯥꯝ ꯍꯥꯎꯔꯝꯗꯧ ꯃꯥꯜꯂꯦ ꯑꯣ ꯀ ꯁꯟꯒ ꯄ ꯍꯜꯂꯛꯑꯦ ꯑꯗꯨꯒ ꯑꯩꯁꯨ ꯋꯥꯃꯟꯗꯅ ꯉꯁꯥꯏ ꯉꯥꯛꯇꯪ ꯄꯣꯊꯥꯍꯧꯔꯦ ꯄꯣꯊꯥꯔꯒ ꯆꯥꯛ ꯑꯣꯏꯅ ꯂꯨꯖꯊꯣꯛꯑꯦ ꯑꯗꯨꯒ ꯂꯨꯖꯊꯣꯛꯑꯒ ꯑꯣꯏꯅ ꯆꯥꯛ ꯆꯥꯔꯦ ꯑꯁ ꯉꯁꯤ ꯊꯕꯛ ꯌꯥꯝꯃꯟꯗꯅ ꯀꯣꯛ ꯉꯥꯎꯔꯦ ꯕꯣꯠꯀꯤ ꯎꯝ꯫
ꯀꯩꯕꯣꯠꯀꯤ
ꯕꯣꯠꯀꯤ ꯑꯃ ꯀꯩꯅꯣꯒꯤ ꯊꯥꯒꯠꯄꯒꯤꯗꯣ ꯃꯤꯡ ꯃꯦꯜꯂꯒ ꯊꯥꯒꯠꯄꯒꯤꯗꯣ ꯑꯗꯣ ꯑꯩꯈꯣꯏ ꯕꯥ ꯍꯣꯏꯁꯨ ꯑꯗꯒꯤ ꯑꯩꯈꯣꯏ ꯏꯆꯜ ꯏꯅꯥꯎ ꯂꯣꯏꯅꯃꯛꯀꯤ ꯑꯩꯅ ꯂꯣꯏꯅ ꯃꯦꯜꯂꯦꯕ ꯑꯗꯨꯒ ꯐꯣꯇꯣ ꯂꯩꯇꯕ ꯃꯈꯩꯗꯣ ꯑꯃꯨꯛ ꯑꯩꯅ ꯐꯣꯇꯣ ꯅꯝꯕꯒꯤ ꯈꯣꯠꯄꯒꯤ ꯑꯃꯨꯛ ꯇꯧꯔꯨꯔꯦ ꯑꯩꯒꯤꯁꯨ ꯑꯃꯨꯛ ꯐꯣꯇꯣ ꯋꯥꯠꯂꯝꯕꯗꯤ ꯑꯃꯨꯛ ꯆꯤꯡꯊꯣꯛꯎꯔꯦ ꯐꯣꯇꯣ ꯆꯤꯡꯊꯣꯛꯄ ꯂꯣꯏꯔꯒ ꯑꯃꯨꯛ ꯃꯦꯜꯂꯦ ꯃꯦꯜꯂꯗꯤ ꯑꯃꯨꯛ ꯁꯣꯏꯕꯒꯤ ꯑꯃꯨꯛ ꯑꯁ ꯑꯃꯨꯛ ꯍꯟꯗꯣꯛꯀ ꯍꯟꯖꯤꯟꯒ ꯅꯝꯊꯣꯛ ꯅꯝꯁꯤꯟ ꯇꯧꯔꯒ ꯃꯌꯥꯝ ꯇꯧꯔꯒ ꯑꯁꯤ ꯍꯧꯖꯤꯛꯇꯗ ꯂꯣꯏꯕꯗ ꯉꯥꯏꯔꯦ꯫ ꯅꯪꯗꯤ ꯀꯃꯥꯏ ꯀꯃꯥꯏ ꯅꯣꯏꯒꯤꯗꯤ ꯇꯧꯗꯕ꯭ꯔꯣ꯫
ꯇꯧꯋꯦ ꯑꯩꯈꯣꯏꯁꯨ ꯁꯨꯃꯥꯏꯅ ꯇꯧꯋꯦꯕꯀꯣ ꯀꯨꯏꯔꯕ ꯊꯥꯖꯤꯟꯈꯤꯕ ꯑꯗꯨꯗꯨꯒ ꯍꯟꯗꯛꯀꯤ ꯐꯣꯇꯣꯗꯣ ꯂꯦꯇꯦꯁ ꯑꯣꯏꯗꯣꯏꯅꯦ ꯑꯗꯒꯤ ꯃꯅꯤꯡꯖꯨ ꯁꯦꯡꯗ꯭ꯔꯗꯤ ꯈꯤꯇꯪ ꯑꯩꯒꯤ ꯊꯥꯏꯅꯤꯡꯉꯥꯏꯒꯤ ꯐꯣꯇꯣ ꯍꯥꯏꯇ ꯊꯥꯏꯅꯤꯡꯉꯒꯤ ꯍꯥꯏꯗꯤ ꯃꯃꯥꯡ ꯆꯍꯤꯒꯨꯝꯕ ꯐꯣꯇꯣ ꯀꯥꯞꯈꯤꯕꯩ ꯂꯩꯕ ꯐꯣꯇꯣꯗꯣ ꯊꯥꯖꯤꯜꯂ ꯌꯦꯡꯕꯅꯦꯕ ꯅꯪꯒꯤꯁꯦ ꯁꯦꯡꯗꯦ ꯈꯣꯠꯇꯦ ꯌꯥꯔꯣꯏ ꯈꯣꯠꯂꯣꯏ ꯑꯗꯨꯗꯨꯅ ꯈ꯭ꯋꯥꯏ ꯑꯅꯧꯕ ꯑꯗꯨꯝ ꯑꯅꯧꯕ ꯈ꯭ꯋꯥꯏ ꯅꯧꯕꯗꯣꯅ ꯑꯣꯏꯅ ꯀꯥꯞꯊꯒ ꯇꯧꯕ ꯑꯗꯨꯒ ꯃꯅꯤꯡꯁꯨ ꯑꯉꯧꯕ ꯑꯣꯏꯍꯜꯂꯣꯅ ꯇꯧꯔꯒ ꯇꯧꯔꯦ ꯑꯗꯨꯝ ꯂꯣꯏꯕꯗꯤ ꯂꯣꯏꯈ꯭ꯔꯦ ꯑꯗꯨꯝ ꯂꯣꯏꯔꯒꯁꯨ ꯑꯁ ꯁꯥꯏꯟ ꯑꯃ ꯋꯥꯠꯂꯝꯃꯦ ꯑꯗꯒꯤ ꯀꯩꯅꯣ ꯇꯧꯗꯧ ꯋꯥꯠꯂꯝꯃꯦ ꯗꯣ ꯑꯩꯈꯣꯏ ꯕꯥꯒꯤꯁꯨ ꯑꯃꯨꯛ ꯐꯣꯇꯣꯗꯣ ꯑꯩꯈꯣꯏ ꯕꯥꯅ ꯑꯌꯨꯛ ꯊꯕꯛ ꯆꯠꯈ꯭ꯔꯒ ꯅꯨꯃꯤꯗꯥꯡꯗ ꯍꯜꯂꯛꯄꯅꯤꯅ ꯅꯨꯃꯤꯗꯥꯡ ꯀꯥꯞꯄꯁꯨ ꯑꯃꯨꯛ ꯉꯔꯥꯡ ꯉꯍꯥꯟꯕꯨꯗꯤ ꯉꯥꯜꯂꯦ ꯈꯔ ꯍꯜꯂꯛꯄꯗꯣ ꯃꯥꯗꯣ ꯄꯨꯡ ꯇꯔꯨꯛ ꯃꯈꯥꯏ ꯇꯔꯦꯠ ꯑꯗꯨꯋꯥꯏ ꯍꯜꯂꯛꯑꯦ ꯑꯗꯨꯒ ꯐꯣꯇꯣꯗꯣ ꯀꯥꯞꯄꯨ ꯆꯠꯂꯣ ꯆꯠꯂꯦ ꯑꯗꯨꯖꯨ ꯃꯝꯕꯅꯤꯅ ꯃꯣꯏ ꯀꯥꯞꯄꯤꯕ ꯃꯤꯗꯨꯅꯑꯗꯨꯝ ꯃꯣꯏꯗ ꯑꯗꯨꯝ ꯈꯪꯕꯅꯤꯅ ꯅꯨꯡꯗꯥꯡꯗꯗꯤ ꯐꯣꯇꯣ ꯀꯥꯞꯄꯗꯨ ꯌꯥꯔꯣꯏꯌꯦ ꯁꯦꯡꯉꯣꯏꯌꯦ ꯑꯗꯨꯗꯨꯅ ꯀꯥꯞꯇꯕꯤ ꯂꯥꯛꯑꯦ ꯃꯥꯇꯪ ꯉꯥꯏꯔꯦ ꯑꯩꯈꯣꯏꯗꯤ ꯂꯣꯏ ꯂꯣꯏꯔꯦ ꯑꯩꯈꯣꯏꯁꯨ ꯀꯨꯏꯔꯦ ꯍꯞꯇꯥꯃꯨꯛ ꯐꯥꯔꯦ ꯑꯗꯨꯃꯥꯏꯅ ꯇꯧꯔꯒ ꯐꯔꯛꯇ ꯑꯗꯨꯝ ꯆꯌꯦꯠꯅꯔꯒ ꯁꯨꯡꯂꯣꯏ ꯂꯣꯏꯁꯤꯟ ꯅꯥꯏꯗ ꯂꯩꯕꯩ
ꯑꯣ ꯑꯩꯈꯣꯏꯁꯨ ꯀꯃꯥꯏ ꯇꯧꯕꯅꯣ ꯈꯪꯗꯦ ꯑꯁ ꯑꯩꯒꯤ ꯃꯦꯟꯕꯗꯤ ꯂꯣꯏꯔꯦꯕꯀꯣ ꯐꯣꯇꯣꯗꯨꯁꯨ ꯃꯅꯤꯡꯗꯨꯁꯨ ꯑꯥ ꯑꯉꯧꯕ ꯑꯣꯏꯍꯜꯂꯦ ꯑꯗꯣ ꯑꯩꯒꯤꯗꯣ ꯑꯥ ꯆꯍꯤ ꯑꯃꯗꯤ ꯐꯥꯗ꯭ꯔꯤ ꯐꯥꯗꯤ ꯐꯥꯗꯣꯢꯔꯦ ꯑꯩꯒꯤ ꯐꯣꯇꯣꯗꯣ ꯑꯗꯣ ꯑꯞ ꯇꯨ ꯗꯦꯠ ꯑꯣꯏꯌꯣ ꯍꯥꯏꯕꯗꯨꯗ ꯑꯩꯖꯦ ꯍꯧꯖꯤꯛꯇꯤ ꯅꯝꯗꯦꯕ ꯀꯣ ꯑꯗꯨ ꯌꯥꯗꯣꯏ ꯌꯥꯔꯣꯏꯗ꯭ꯔꯤ ꯈꯪꯗꯦ ꯊꯥꯖꯤꯜꯂꯒꯗꯤ ꯌꯦꯡꯒꯦ ꯑꯩꯈꯣꯏ ꯕꯥꯒꯤꯁꯨ ꯁꯥꯏꯟ ꯇꯧꯕꯗꯣ ꯃꯥꯒꯤꯗꯣ ꯍꯥꯟꯅ ꯇꯧꯕꯗꯨꯒ ꯃꯥꯟꯅꯗꯕ ꯍꯥꯏꯇꯥꯔꯦ ꯑꯗꯨꯒ ꯑꯥ ꯑꯩꯅ ꯀꯩꯅꯣ ꯈꯨꯕꯤꯁꯣꯏ ꯑꯣꯏꯅ ꯇꯧꯍꯜꯂꯦ ꯀꯩꯅꯣ ꯊꯝꯄ꯭ꯔꯤꯟ ꯑꯃ ꯂꯧꯔꯒ ꯑꯗꯨꯃꯥꯏ ꯇꯧꯍꯜꯂꯦ ꯅꯠꯇ꯭ꯔꯒꯗꯤ ꯍꯌꯦꯡ ꯐꯔꯞ ꯇꯥꯗꯣꯏꯕꯀꯣ ꯁꯥꯏꯟ ꯇꯧꯕꯗꯣ ꯑꯗꯩ ꯑꯩꯈꯣꯏ ꯃꯥꯒꯤꯁꯨ ꯑꯃꯨꯛ ꯃꯥꯒꯤꯁꯨ ꯁꯥꯏꯟꯕꯨꯗꯤ ꯇꯧꯗ꯭ꯔꯤ ꯑꯗꯨꯃꯥꯏꯅ ꯈꯨꯕꯤ ꯁꯣꯏ ꯑꯣꯏꯅ ꯇꯧꯍꯜꯂꯅꯤ ꯑꯇꯩꯕꯨꯗꯤ ꯈꯨꯠꯅ ꯂꯣꯏꯅ ꯏꯍꯜꯂꯦ ꯃꯣꯏ ꯑꯇꯩ ꯏꯕ ꯏꯕ ꯂꯣꯏꯅ ꯍꯩꯕꯅꯤꯅꯀꯣ ꯑꯗꯨꯃꯥꯏꯅ ꯇꯧꯋꯦ ꯑꯥ ꯍꯌꯦꯡ ꯍꯣꯔꯦꯟꯗꯤ ꯀꯩꯅꯣ ꯆꯠꯂꯣꯏꯗꯕꯥ ꯁꯨꯝ ꯉꯥꯛꯇꯪ ꯅꯨꯡꯁꯤꯠ ꯆꯥꯕ ꯆꯠꯂꯣꯏꯗꯕ꯭ꯔꯣ ꯀꯃꯥꯏ ꯇꯧꯕꯅꯣ ꯉꯁꯤꯗꯤ꯫
ꯑꯩꯕꯨꯗꯤ ꯑꯗꯨꯝ ꯆꯠꯂꯦꯅꯦ ꯆꯠꯄ ꯍꯥꯏꯗꯤ ꯑꯗꯨꯝ ꯑꯌꯨꯛ ꯑꯌꯨꯛ ꯍꯥꯏꯗꯤ ꯑꯩꯈꯣꯏ ꯏꯅꯥꯎꯄꯍꯣꯏ ꯇꯧꯔ ꯑꯗꯨꯝ ꯆꯠꯂꯦ ꯑꯗꯨꯝ ꯅꯨꯡꯇꯤꯒꯤ ꯆꯠꯂꯦꯕꯀꯣ ꯑꯗꯣ ꯑꯃꯗ ꯌꯥꯎꯕ ꯌꯥꯎꯗꯕꯒꯤ ꯈ꯭ꯔꯉꯟꯅ ꯂꯥꯛꯑꯒꯅ ꯌꯥꯎꯔꯦ ꯉꯟꯅ ꯂꯥꯛꯇ꯭ꯔꯒꯅ ꯑꯗꯨꯝ ꯌꯥꯎꯗ꯭ꯔꯦ ꯑꯗꯨꯃꯥꯏꯅ ꯇꯧꯋꯦ꯫
ꯑꯣ ꯑꯩꯅ ꯍꯥꯏꯕꯗꯤ ꯉꯁꯤ ꯅꯨꯡꯊꯤꯜꯒꯤ ꯆꯠꯀꯗ꯭ꯔꯥ ꯍꯥꯏꯕꯅꯤꯗ ꯑꯩꯕꯨꯗꯤ ꯍꯣꯔꯦꯟ ꯏꯃꯥꯟꯅꯕꯒ ꯇꯧꯔꯒ ꯆꯠꯂꯨꯒꯅꯤ꯫
ꯑꯥꯎ ꯆꯠꯀꯅꯤ ꯅꯨꯡꯇꯤ ꯆꯠꯂꯦ ꯑꯩꯈꯣꯏꯗꯤ ꯑꯗꯨꯝ꯫ ꯀꯨꯏꯔꯦ ꯊꯈꯥꯏꯃꯨꯛ ꯐꯥꯔꯦ ꯑꯗꯨꯝ ꯑꯌꯨꯛꯀ ꯅꯨꯡꯗꯥꯡꯒ ꯄꯥꯔ ꯄꯥꯔ ꯆꯠꯄꯅꯤꯅ꯫
ꯑꯣ ꯁꯥꯏꯀꯜ ꯀꯥꯇꯤ ꯊꯧꯕ ꯆꯠꯇ꯭ꯔꯕꯣ ꯍꯧꯖꯤꯛ ꯅꯍꯥꯟꯋꯥꯏꯗꯤ ꯅꯪ ꯑꯥ ꯂꯥꯞꯅ ꯑꯗꯨꯝ ꯆꯠꯇꯥꯏꯅꯦ ꯅꯣꯏ ꯃꯈꯩ꯫
ꯁꯥꯏꯀꯜ ꯊꯧꯒꯗꯕꯗꯣ ꯁꯥꯏꯀꯜꯗꯣ ꯁꯪꯅꯗ꯭ꯔꯕ ꯑꯃꯗꯤ ꯂꯩꯔꯒ ꯑꯃ ꯂꯩꯇ ꯑꯃ ꯂꯩꯔꯒ ꯑꯃ ꯂꯩꯇ ꯇꯧꯕꯒꯤ꯫ ꯁꯥꯏꯀꯦꯟ ꯊꯧꯕꯗꯣ ꯆꯠ ꯇ꯭ꯔꯦ ꯍꯥꯏꯗꯤ ꯇꯃꯣꯆꯥ ꯍꯣꯏ ꯃꯣꯏꯒ ꯁꯥꯏꯀꯟ ꯂꯩꯕꯒꯤ ꯃꯣꯏꯗꯤ ꯑꯗꯨꯝ ꯑꯁꯣꯝ ꯅꯥꯀꯟ ꯇꯟꯖꯂꯣꯝꯗ ꯀꯩꯗ ꯑꯗꯨꯝ ꯊꯧꯈꯤꯕꯒꯀꯣ ꯐꯔꯛ
ꯑꯁ ꯉꯔꯥꯡꯗꯤ ꯆꯤꯡ ꯎꯝ ꯉꯔꯥꯡꯗꯤ ꯆꯤꯡ ꯀꯥꯕ ꯆꯠꯂꯨꯏꯌꯦ ꯑꯩ ꯃꯃꯥꯡꯂꯣꯝꯗ ꯑꯗꯨ ꯑꯁ ꯋꯥꯗꯤ ꯋꯥꯏ ꯑꯗꯨ ꯌꯥꯝꯗꯤ ꯅꯨꯡꯉꯥꯏ ꯍꯥꯏꯕꯗꯤ ꯃꯐꯝꯗꯣ ꯌꯥꯝꯅ ꯁꯪꯉꯒꯀꯣ ꯑꯗꯨꯒ ꯎ ꯋꯥ ꯌꯥꯝ ꯍꯧꯗꯕꯤ ꯑꯩꯈꯣꯏ ꯃꯃꯥꯡ ꯆꯠꯂꯨꯕꯗꯣ ꯑꯗꯨꯃꯥꯏꯅ ꯆꯤꯡꯃꯥꯏꯗꯣ ꯁꯨꯃꯥꯏꯅ ꯒ꯭ꯔꯥꯁ ꯉꯥꯛꯇ ꯍꯧꯔꯒ ꯅꯥꯄꯤ ꯉꯥꯛꯇ ꯍꯧꯔꯒ ꯑꯗꯨꯒ ꯎꯄꯥꯥꯝꯕꯤꯠꯑꯃꯃꯝ ꯑꯅꯤ ꯍꯧꯔꯒ ꯁꯨꯃꯥꯏꯅ ꯃꯊꯪ ꯃꯊꯪ ꯃꯊꯪ ꯂꯩꯌꯔ ꯂꯩꯌꯔ ꯂꯩꯌꯦꯕꯀꯣ ꯃꯊꯪ ꯆꯤꯡꯂꯣꯟꯗꯣ ꯍꯥꯏꯗꯤ ꯃꯊꯪꯒꯤ ꯃꯊꯪ ꯁꯨꯃꯥꯏꯅ ꯂꯩꯕꯗꯨꯒ ꯑꯇꯩꯁꯨ ꯋꯥꯡ ꯋꯥꯡꯉꯦ ꯍꯥꯏꯇꯥꯔꯦ ꯑꯗꯨꯗꯒꯤ ꯀꯨꯝꯗꯔꯛꯄꯒꯥꯇꯣ ꯌꯥꯝ ꯐꯖꯕ ꯍꯥꯏ ꯇꯥꯔꯦ ꯁꯨꯝ ꯌꯦꯡꯊꯔꯛꯄꯒꯇꯣ ꯐꯖꯕꯗꯣ ꯍꯥꯟꯅ ꯑꯩꯈꯣꯏꯅ ꯆꯠꯂꯨꯕ ꯃꯐꯝꯗꯣ ꯑꯗꯨꯒ ꯍꯥꯏꯔꯞ ꯃꯥꯟꯅꯩ ꯑꯗꯣ ꯅꯣꯏ ꯃꯌꯥꯝ ꯆꯠꯂꯒꯗꯤ ꯍꯦꯟꯅ ꯅꯨꯡꯉꯥꯏꯗꯣꯏꯅꯤ ꯍꯥꯏꯕꯗꯤ ꯄꯣꯠꯇꯣ ꯍꯥꯏ ꯑꯩꯈꯣꯏ ꯃꯌꯥꯝ ꯄꯨꯜꯂꯒꯗꯤ ꯍꯦꯟꯅ ꯅꯨꯡꯉꯥꯏꯗꯅꯀꯣ꯫ ꯍꯣꯏ ꯑꯇꯩ ꯄꯨꯜꯂꯤꯗꯨꯁꯨ ꯅꯨꯡꯉꯥꯏꯕꯨꯗꯤ ꯅꯨꯡꯉꯥꯏ ꯑꯗꯣ ꯑꯩꯈꯣꯏꯅ ꯍꯦꯟꯅ ꯑꯃꯨꯛ ꯅꯛꯁꯤꯟꯅꯕ ꯍꯥꯏꯗꯨ ꯊꯣꯛꯏꯗꯅ ꯑꯗꯅꯣꯏ ꯆꯠꯂꯒꯗꯤ ꯍꯦꯟꯅ ꯅꯨꯡꯉꯥꯏꯗꯣꯏꯅꯤ꯫
ꯍꯣꯏ ꯑꯩꯁꯨ ꯉꯔꯥꯡ ꯈꯜꯂꯝꯃꯤꯅꯦ ꯅꯪꯗꯣ ꯑꯩꯗꯣ ꯄꯨꯔꯥ ꯀꯥꯎꯈꯕꯀꯣ ꯑꯌꯨꯛ ꯉꯟꯇꯥꯟꯗꯨꯗ ꯑꯦ ꯃꯥ ꯉꯔꯥꯡ ꯑꯩꯅ ꯐꯣꯟ ꯇꯧꯕ ꯂꯣꯏꯕ ꯀꯥꯟꯗ ꯀꯣꯟꯅ ꯅꯛꯁꯤꯡꯉꯥꯏꯅꯦ ꯃꯥꯗꯩ ꯉꯔꯥꯡ ꯆꯤꯡ ꯀꯥꯕ ꯆꯠꯀꯅꯤ ꯍꯥꯏꯌꯦ ꯑꯩꯖꯤ ꯑꯃꯨꯛ ꯀꯣꯛ ꯀꯣꯛ ꯉꯥꯎꯃꯜꯂꯦꯅ ꯑꯩꯅ ꯑꯃꯨꯛ ꯈꯜꯂꯅꯤ ꯀꯔꯤꯒꯤꯅꯣ ꯃꯥꯖꯨ ꯆꯤꯡ ꯀꯥꯔ ꯆꯠꯂ ꯉꯁꯤꯗꯤ ꯅꯣꯡꯁꯨ ꯌꯥꯝ ꯃꯪꯉꯦ ꯈꯣꯠꯂꯦ ꯑꯗꯒꯤ ꯅꯣꯡ ꯅꯪꯉꯝꯒꯗ꯭ꯔꯥ ꯈꯣꯠꯂꯝꯒꯗ꯭ꯔꯥ ꯑꯗꯨꯃꯥꯏꯅꯁꯨ ꯈꯜꯂꯦ ꯑꯗꯨꯗ ꯍꯣꯏ ꯀꯥꯕꯕꯨꯗꯤ ꯑꯩꯈꯣꯏ ꯃꯌꯥꯝ ꯄꯨꯜꯂꯒ ꯀꯥꯕꯅꯗꯤ ꯅꯨꯡꯉꯥꯏꯕ ꯍꯦꯟꯗꯣꯏꯅꯤ ꯍꯥꯏꯗꯤ ꯃꯣꯏ ꯑꯇꯩꯗꯨꯗꯤ ꯑꯗꯨꯝ ꯑꯩꯈꯣꯏꯒꯤ ꯁꯥꯅꯤꯡꯕ ꯉꯥꯡꯅꯤꯡꯕ ꯉꯥꯡꯕ ꯀꯥꯟꯗ ꯗꯛ ꯗꯛ ꯉꯥꯡꯒꯗꯕꯗꯣ ꯑꯗꯨꯝ ꯈꯤꯇꯪ ꯍꯜꯂꯤꯗꯅꯀꯣꯟ ꯗꯣꯔ ꯗꯣꯔ ꯇꯧꯕꯗ ꯑꯗꯨꯝ ꯈꯤꯇꯪ ꯉꯥꯡꯉꯨꯔꯁꯨ ꯑꯗꯨꯝ ꯇꯣꯏꯅ ꯄꯨꯟꯕ ꯃꯤ ꯑꯣꯏꯗꯕꯅꯤꯅꯀꯣ ꯑꯩꯈꯣꯏ ꯃꯁꯦꯟꯁ ꯑꯗꯨꯝ ꯇꯣꯏꯅ ꯄꯨꯟꯕꯅꯤꯅ ꯉꯥꯡꯅꯤꯡ ꯉꯥꯡꯅꯤꯡ ꯉꯥꯡꯕꯗ ꯀꯩꯅꯣ ꯂꯩꯇꯝ ꯉꯝꯈꯩ ꯂꯩꯇꯕꯒꯤꯅꯦꯕ꯫
ꯍꯣꯏ ꯑꯗꯨꯃꯥꯏ ꯑꯣꯏꯌꯦ ꯑꯗꯨꯒ ꯉꯔꯥꯡꯗꯣ ꯅꯪꯅ ꯐꯣꯟ ꯇꯧꯔꯛꯄꯗꯣ ꯑꯗꯨꯗꯩ ꯑꯩꯁꯨ ꯈꯜꯂꯦ ꯅꯪꯅ ꯀꯥꯎꯔꯝꯃꯅꯤꯖꯦ ꯑꯗꯨꯝ ꯑꯗꯩ ꯑꯗꯨꯗꯩꯅꯦ ꯑꯩꯅ ꯑꯩ ꯆꯤꯡ ꯀꯥꯕ ꯆꯠꯂꯦ ꯍꯥꯏꯔꯩꯗꯣ ꯑꯗꯨ ꯉꯔꯥꯡ ꯀꯥꯔꯨꯕꯗꯨꯕꯨꯗꯤ ꯑꯗꯨ ꯌꯥꯝ ꯀꯩꯅꯣ ꯇꯧꯕꯗꯤ ꯅꯠꯇꯦ ꯌꯥꯝ ꯅꯨꯡꯉꯥꯏꯇꯕꯗꯤ ꯑꯣꯏꯕꯗꯤ ꯅꯠꯇꯦ ꯍꯥꯏꯕꯗꯤ ꯑꯩꯈꯣꯏꯒꯤ ꯌꯣꯒꯥ ꯁꯥꯟꯅꯕ ꯀꯥꯡꯒꯨ ꯃꯈꯩ ꯑꯗꯨꯝ ꯄꯨꯜꯂꯒ ꯇꯧꯔꯒ ꯆꯠꯄꯅꯦꯕꯀꯣ ꯑꯇꯩ ꯃꯣꯏ ꯑꯇꯩꯁꯨ ꯃꯌꯥꯝꯗꯤ ꯌꯥꯎꯋꯦ ꯑꯩꯈꯣꯏ ꯂꯩꯀꯥꯏꯗꯁꯨ ꯑꯩꯅ ꯃꯣꯏ ꯃꯉꯥ ꯄꯨꯕꯅꯦ ꯑꯗꯨꯒ ꯃꯣꯏ ꯑꯇꯩ ꯅꯨꯄꯤ ꯃꯈꯩꯗꯨꯗꯤ ꯑꯃꯨꯛ ꯃꯣꯏ ꯃꯆꯤꯟ ꯃꯅꯥꯎ ꯑꯩꯈꯣꯏ ꯌꯣꯒ ꯁꯥꯟꯅꯃꯤꯟꯅꯕ ꯀꯥꯡꯒꯨꯒꯤ ꯃꯣꯏ ꯃꯃꯥꯟꯅꯕꯤꯁꯤꯡ ꯑꯗꯒꯤ ꯃꯆꯟꯅꯨꯄꯤꯁꯤꯡ ꯑꯗꯒꯤ ꯁꯥꯇ꯭ꯔꯒꯨꯝꯕ ꯃꯌꯥꯝ ꯌꯥꯎꯋꯦ ꯌꯥꯎꯕꯕꯨꯗꯤ ꯑꯗꯣ ꯃꯣꯏꯁꯨ ꯌꯥꯝꯅ ꯍꯥꯏꯗꯤ ꯋꯥ ꯉꯥꯡꯅꯕꯗ ꯌꯥꯝꯅ ꯅꯨꯡꯉꯥꯏꯕ ꯍꯥꯏ ꯇꯥꯔꯦ ꯐ꯭ꯔꯦꯟꯂꯤ ꯑꯣꯏꯕ ꯑꯗꯨꯃꯥꯏꯅ ꯑꯣꯏꯌꯦ ꯑꯗꯨꯅ ꯎꯝ ꯆꯥꯕ ꯊꯛꯄ ꯑꯥꯗ ꯑꯗꯨꯝ ꯇꯔꯕꯨꯖꯥ ꯆꯥꯕ ꯑꯗꯒꯤ ꯑꯪꯒꯨꯔ ꯆꯥꯕ ꯑꯗꯩ ꯃꯣꯏꯅꯒ ꯍꯧꯔ ꯄꯣꯔꯛꯑꯦ ꯇꯟꯒꯤ ꯇꯥꯏꯞꯇꯒ ꯇꯧꯔꯒ ꯑꯗꯨꯒꯨꯝꯕꯗꯣ ꯃꯌꯥꯝ ꯆꯥꯔ ꯂꯥꯛꯑꯦ ꯑꯗꯨꯗꯣ ꯍꯥꯎꯕꯨꯗꯤ ꯍꯥꯎꯋꯦ ꯑꯗꯩ ꯃꯣꯏꯁꯨ ꯑꯗꯨꯝ ꯐꯖꯅꯗꯤ ꯀꯩꯅꯣ ꯇꯧꯕꯅꯤꯅ ꯌꯥꯝ ꯅꯨꯡꯉꯥꯏꯇꯕꯃꯛꯇꯤ ꯅꯠꯇꯦ ꯑꯗꯨꯏꯁꯨ ꯂꯩꯗ ꯅꯣꯏ ꯃꯤꯁ ꯌꯥꯝ ꯇꯧꯕꯗꯣ ꯅꯣꯏ ꯌꯥꯝ ꯅꯤꯡꯁꯤꯡꯕꯗꯣ ꯑꯣꯏ ꯍꯥꯏꯇꯥꯔꯦ ꯐꯣꯇꯣ ꯀꯥꯞꯄꯗ ꯑꯣꯏꯔꯣ ꯀꯩꯗ ꯑꯣꯏꯔꯣ ꯑꯗꯣ ꯍꯧꯖꯤꯛ ꯍꯌꯦꯡꯗꯤ ꯀꯃꯥꯏꯅ ꯇꯧꯕ ꯑꯗꯨ ꯆꯤꯡ ꯀꯥꯕ ꯆꯛꯀꯗ꯭ꯔꯥ ꯀꯃꯥꯏꯅ ꯇꯧꯕ ꯍꯌꯦꯡꯗꯤ
ꯍꯌꯦꯡ ꯆꯠꯀꯅꯤ ꯍꯣꯏ ꯑꯩꯈꯣꯏ ꯅꯤꯡꯁꯤꯡꯕꯒꯤꯗꯃꯇ ꯌꯥꯝ ꯅꯨꯡꯉꯥꯏꯖꯔꯦ ꯑꯗꯣ ꯃꯣꯏ ꯄꯨꯡ ꯀꯌꯥꯗꯒꯤ ꯆꯠꯂꯤꯅꯣ ꯑꯗꯒꯤ ꯒꯥꯔꯤꯒꯤꯅ ꯀꯃꯥꯏ ꯀꯃꯥꯏꯅ ꯇꯧꯔ ꯆꯠꯂꯤꯅꯣ ꯄꯨꯡ ꯀꯌꯥꯗ ꯌꯧꯔꯒ ꯑꯗꯒꯤ ꯀꯔꯝꯗꯒꯤꯩꯗꯒꯤ ꯆꯠꯂꯤꯅꯣ ꯑꯗꯒꯤ ꯄꯨꯡ ꯀꯌꯥꯗ ꯍꯜꯂꯛꯏꯅꯣ ꯅꯣꯡ ꯅꯪꯗ꯭ꯔꯕ ꯭ꯔ ꯀꯃꯥꯏꯅ ꯇꯧꯒꯦꯅꯦ
ꯑꯣ ꯁꯤꯗꯩ ꯄꯨꯡ ꯃꯔꯤ ꯃꯈꯥꯏꯗꯒꯤ ꯆꯠꯂꯦ ꯒꯣꯂꯥꯏꯗ ꯂꯣꯏ ꯊꯦꯡꯅꯔꯦ ꯑꯩꯈꯣꯏ ꯆꯠꯀꯗꯕ ꯀꯛꯆꯤꯡꯗꯒꯤ ꯆꯠꯀꯗꯕ ꯃꯌꯥꯝꯗꯣ ꯏꯝꯐꯥꯜꯗꯁꯨ ꯂꯥꯛꯑꯦꯕꯀꯣ ꯃꯣꯏ ꯃꯉꯥ ꯑꯩꯈꯣꯏ ꯀꯛꯆꯤꯡꯗꯒꯤꯅ ꯅꯨꯄꯥ ꯇꯔꯦꯠ ꯅꯨꯄꯥ ꯃꯉꯥ ꯅꯨꯄꯤ ꯇꯔꯦꯠ ꯆꯠꯂꯦ ꯑꯗꯨꯒ ꯑ ꯌꯧ ꯋꯥꯗ ꯗꯤ ꯅꯣꯡꯗꯤ ꯇꯥꯔꯛꯇ꯭ꯔꯦ ꯃꯣꯏꯁꯤ ꯉꯥꯛꯇꯪ ꯉꯥꯏꯔꯦꯕꯀꯣ ꯏꯝꯐꯥꯜ ꯀꯥꯡꯕꯨꯗꯨ ꯌꯧꯔꯛꯇꯕꯗꯒꯤ ꯑꯗꯨꯗꯩ ꯉꯥꯛꯇꯪ ꯉꯥꯏꯔ ꯃꯇꯨꯡꯗ ꯑꯃꯨꯛ ꯃꯣꯏ ꯌꯧꯔꯛꯄꯩꯗꯨꯗ ꯀꯥꯕ ꯍꯧꯔꯦ ꯀꯥꯕ ꯍꯧꯔꯀꯥꯟꯗꯗꯤ ꯑꯗꯨꯀꯥꯟꯗꯗꯤ ꯅꯣꯡ ꯆꯨ ꯆꯨꯗꯦ ꯃꯇꯝ ꯉꯥꯛꯇꯪ ꯂꯩꯔꯀꯥꯟꯗ ꯑꯩꯈꯣꯏꯅ ꯆꯤꯡꯗꯨꯒꯤ ꯇꯪꯈꯥꯏ ꯌꯧꯔꯀꯥꯟꯗ ꯑꯗꯨꯀꯥꯟꯗ ꯅꯣꯡ ꯆꯨꯕ ꯍꯧꯔꯛꯑꯦꯕ ꯑꯗꯨ ꯊꯥꯔꯤ ꯊꯥꯔꯤ ꯆꯨꯕꯅꯤꯅ ꯑꯩꯈꯣꯏꯅ ꯁꯥꯒ ꯁꯥꯒꯠꯄꯗꯨꯒ ꯊꯣꯏꯅ ꯐꯥꯎꯗ꯭ꯔꯦꯕ ꯍꯥꯏꯗꯤ ꯅꯨꯡꯉꯥꯏꯕ ꯑꯣꯏꯅ ꯐꯥꯎꯔꯤꯕꯗꯨꯀꯣ ꯑ ꯅꯣꯡꯗ ꯑꯣꯏꯅ ꯅꯣꯡꯗꯣ ꯅꯨꯡꯉꯥꯏꯕ ꯑꯣꯏꯅ ꯐꯥꯎꯈ꯭ꯔꯦ ꯑꯗꯩ ꯍꯨꯃꯥꯡꯒ ꯇꯥꯕꯗꯨꯗ ꯑꯩꯈꯣꯏꯗꯤ ꯄꯨꯔꯥ ꯅꯣꯡꯗꯨ ꯀꯔꯤꯝ ꯈꯟꯈꯤꯗ꯭ꯔꯦ ꯑꯗꯨꯝ ꯑꯗꯨ ꯍꯜꯛꯄ ꯀꯥꯟꯗꯕꯨꯗꯤ ꯀꯨꯝꯊꯔꯀꯥꯟꯗꯕꯨꯗꯤ ꯅꯣꯡꯗꯨ ꯐꯖꯅ ꯆꯨꯏꯌꯦ ꯆꯨꯕꯗꯨꯗ ꯑ ꯑꯗꯨꯃꯗꯤ ꯈꯤꯇꯪ ꯕꯦꯔꯥ ꯀꯥꯈ꯭ꯔꯦ ꯍꯥꯏꯗꯤ ꯍꯦꯟꯕꯅ ꯆꯨꯕꯩꯀꯣ ꯑꯗꯨꯅ ꯑꯩꯈꯣꯏ ꯅꯥꯀꯜꯒꯤ ꯈꯥꯡꯄꯣꯛꯁꯪ ꯑꯃꯗ ꯉꯍꯥꯛꯇꯪ ꯊꯣꯛꯨꯞꯄꯒ ꯂꯩꯔꯦ ꯑꯗꯨꯒ ꯑꯇꯩ ꯀꯨꯝꯊꯔꯛꯄ ꯃꯈꯩꯗꯣ ꯉꯥꯏꯔꯦꯕꯀꯣ ꯑꯗꯨꯒ ꯑꯗꯨꯝ ꯍꯜꯂꯛꯑꯦ ꯍꯥꯏꯇꯥꯔꯦ ꯍꯜꯂꯛꯄꯁꯦ ꯄꯨꯡ ꯀꯌꯥ ꯇꯥꯔꯦ ꯑꯩꯈꯣꯏ ꯄꯨꯡ ꯃꯥꯄꯟꯃꯨꯛ ꯇꯥꯔꯒꯗ꯭ꯔꯥ ꯑꯗꯨꯃꯥꯏꯅ ꯇꯧꯅꯤ ꯇꯥꯔꯝꯒꯗꯤ ꯑ ꯃꯤ ꯉꯥꯏꯅꯕꯩꯅꯤꯗ ꯑꯩꯈꯣꯏ ꯑꯩꯈꯣꯏ ꯀꯥꯡꯕꯨ ꯆꯠꯂꯒꯗꯤ ꯀꯩꯁꯨ ꯌꯥꯝꯅ ꯀꯨꯏꯔꯣꯏ ꯍꯥꯏꯕꯗꯤ ꯑꯩꯈꯣꯏꯗꯤ ꯀꯩꯁꯨ ꯉꯥꯏꯔꯣꯏꯅꯤ ꯉꯥꯏꯅꯔꯣꯏꯗꯣꯏꯅ ꯁꯤꯗ ꯆꯠꯂꯀꯥꯟꯗ ꯃꯤꯁꯨ ꯌꯥꯝꯕ ꯅꯠꯇꯕꯅꯤꯅ ꯍꯣꯏ ꯅꯣꯡꯃ ꯌꯦꯡꯁꯦ ꯀꯩ ꯀꯩꯅꯣ ꯆꯥꯅ ꯊꯛꯅꯕ ꯄꯨꯔꯒꯀꯣ
ꯍꯣꯏ ꯌꯥꯝ ꯅꯨꯡꯉꯥꯏꯔꯝꯗꯧ ꯃꯥꯜꯂꯦ ꯑꯩꯖꯤꯣꯏ ꯈꯜꯂꯤꯅꯦꯕ ꯑꯩꯈꯣꯏ ꯉꯥꯏꯍꯥꯛ ꯆꯤꯡ ꯀꯥꯕꯗꯣ ꯍꯣꯏ ꯑꯩꯈꯣꯏ ꯁꯤꯖꯟꯕꯨꯗꯤ ꯈꯔ ꯈꯤꯇꯪ ꯍꯥꯟꯅ ꯅꯣꯡ ꯉꯟꯅ ꯇꯥꯔꯝꯗꯧ ꯃꯥꯜꯂꯦꯕ ꯑꯩꯈꯣꯏ ꯆꯤꯡ ꯀꯥꯒꯦ ꯇꯧꯕꯒ ꯑꯗꯨꯝ ꯆꯤꯡꯈꯣꯡ ꯌꯧꯔꯝꯗꯥꯏꯗ ꯀꯩꯅꯣ ꯇꯧꯔꯛꯑꯦ ꯑꯗꯒꯤꯗꯤ ꯑꯩꯈꯣꯏ ꯁꯤꯗꯒꯤ ꯑꯗꯨꯟ ꯑꯅꯤ ꯄꯨꯔꯦ ꯑꯗꯒꯤ ꯑꯍꯨꯝ ꯆꯠꯄꯅꯤꯅ ꯑꯩꯈꯣꯏꯒꯤ ꯆꯤꯡꯈꯣꯡꯒꯤꯗ ꯃꯣꯏꯒꯤ ꯇꯤꯛꯀꯦꯠ ꯀꯥꯎꯟꯇꯔ ꯀꯩꯀꯩ ꯂꯩꯕꯗꯣ ꯃꯣꯏ ꯏꯃꯨꯡꯗꯒꯤ ꯁꯤꯗ ꯂꯩꯕ꯭ꯔꯥ ꯍꯪꯉꯦ ꯑꯗꯨꯗꯨꯒ ꯑꯩꯈꯣꯏꯁ ꯑꯗꯨꯝ ꯀꯥꯔꯦꯕꯀꯣ ꯑꯗꯨꯝ ꯑꯥ ꯃꯇꯨꯡ ꯌꯧꯐꯥꯎ ꯅꯣꯡ ꯑꯗꯨꯝ ꯂꯦꯞꯇꯕꯤꯀꯥꯏ ꯑꯩꯒꯤ ꯁꯅꯟꯗꯨꯁꯨ ꯌꯥꯝ ꯅꯥꯟꯕ ꯑꯣꯏꯕꯒꯤ ꯑꯗꯨꯝ ꯂꯧꯊꯣꯛꯑꯒ ꯑꯗꯨꯝ ꯆꯣꯠꯂꯦꯕ ꯑꯩꯈꯣꯏꯗꯣ ꯑꯗꯨ ꯃꯣꯏꯅ ꯀꯃꯥꯏꯅ ꯀꯩꯅꯣ ꯇꯧꯔꯝꯗꯣꯏꯅꯣ ꯈꯜꯂꯦ ꯑꯗꯨ ꯍꯣꯏ ꯑꯗꯨꯝ ꯅꯨꯡꯉꯥꯏꯔꯗꯤ ꯐꯔꯦ
ꯎꯝ ꯍꯣꯏ ꯑꯗꯣ ꯑꯩꯅ ꯃꯃꯥꯡ ꯀꯥꯈꯤꯕ ꯑꯩꯈꯣꯏꯅ ꯑꯁꯣ ꯅꯥꯀꯟꯒꯤ ꯃꯨꯔꯇꯤꯒ ꯂꯩꯕꯔꯣꯝꯗꯣ ꯑꯗꯣ ꯁꯨꯝ ꯆꯠꯂꯒ ꯑꯁꯣ ꯅꯥꯀꯟ ꯑꯩꯈꯣꯏꯅ ꯇꯦꯟꯠꯀ ꯂꯩꯔꯝꯕ ꯑꯗꯩ ꯈꯥꯄꯣꯛꯁꯟꯒ ꯁꯥꯔꯝꯕ ꯑꯁꯣ ꯅꯥꯀꯟꯒꯤ ꯑꯩꯈꯣꯏꯅ ꯆꯠꯂꯨꯕꯗꯨ ꯅꯍꯥꯟꯃꯨꯛ ꯑꯌꯨꯛ ꯉꯟꯇꯥꯗ ꯅꯤꯡꯊꯝꯊꯥꯗ ꯑꯗꯨꯏꯗꯣ ꯑꯃꯨꯛꯇꯪ ꯀꯥꯎꯔꯨꯁꯤ ꯍꯥꯏꯕ꯭ꯔꯥꯅ ꯃꯊꯪꯒꯤ ꯅꯣꯡꯃꯥꯏ ꯆꯤꯡꯒꯨꯝꯕꯗ ꯌꯥꯕ꯭ꯔꯣ ꯀꯃꯥꯏꯅ ꯇꯧꯕ
ꯌꯥꯏꯌꯦ ꯀꯥꯏꯗꯦ ꯑꯗꯣ ꯍꯥꯏꯐꯦꯠ ꯍꯪꯅꯔꯒ ꯈꯥꯔꯗꯤ ꯃꯤ ꯑꯃꯗꯪ ꯇꯔꯛ ꯇꯔꯛ ꯀꯥꯞꯁꯨꯅꯤ ꯅꯨꯡꯉꯥꯏꯇꯅꯀꯣ
ꯑꯥ ꯑꯩ ꯁꯤꯗꯒꯤ ꯑꯩꯈꯣꯏ ꯑꯅꯤꯗꯤ ꯄꯨꯔꯛꯀꯅꯦꯕ ꯑꯩꯈꯣꯏ ꯏꯃꯥꯟꯅꯕ ꯑꯗꯨꯅꯦ ꯑꯗꯒꯤ ꯑꯁꯤꯗ ꯑꯉꯥꯡ ꯑꯃꯒ ꯑꯩꯈꯣꯏ ꯖꯨꯅꯤꯌꯔꯗꯤ ꯑꯣꯏ ꯑꯗꯣ ꯇꯤꯟꯕꯨꯗꯤ ꯇꯤꯟꯅꯩ ꯑꯗꯣ ꯃꯣꯏꯒ ꯑꯗꯨꯝ ꯂꯥꯛꯀꯅꯦꯕ ꯑꯗꯣ ꯑꯗꯨꯃꯥꯏꯅ ꯀꯥꯁꯦꯅ ꯍꯥꯏꯅꯕ ꯑꯗꯨ ꯈꯤꯇꯪ ꯉꯟꯅ ꯃꯉꯥꯃꯨꯛ
ꯍꯣꯏ ꯑꯗꯨ ꯅꯪ ꯊꯥꯡꯒ ꯊꯝꯃꯣꯀꯣ
ꯍꯣꯏ ꯍꯣꯏ ꯍꯣꯏ ꯊꯝꯃꯒꯦꯀꯣ ꯑꯗꯨꯗꯤ
ꯎꯝ ꯎꯝ